ꯑꯥ ꯑꯧ ꯇꯥꯏꯌꯦ ꯀꯩꯗꯧꯔꯤꯒꯦ ꯅꯪꯕꯣ ꯐꯃꯨꯡꯗ ꯑꯗꯨꯝ ꯐꯝ ꯂꯩ ꯇꯨꯝꯕ ꯅꯠꯇꯕ ꯑꯗꯨꯝ ꯐꯝ ꯂꯩꯕ꯭ꯔꯣ ꯇꯨꯝꯕ ꯌꯥꯗ꯭ꯔꯣ
ꯇꯨꯝꯁꯨ ꯇꯨꯝꯃꯦ ꯐꯪꯁꯨ ꯐꯝꯃꯦ
ꯃꯤꯠꯇꯤ ꯑꯣꯏꯗꯕꯤꯗ ꯑꯗꯨꯝ ꯐꯣꯟ ꯌꯦꯡ ꯂꯩꯔꯣꯡꯅꯦ
ꯎꯝ
ꯅꯪꯗꯤ ꯀꯩꯗꯩꯔꯤꯅꯣ ꯑꯥ ꯂꯝꯄꯥꯛꯇ ꯅꯨꯡꯁꯤꯠ ꯑꯁꯦꯡꯕ ꯂꯧꯔꯤ ꯍꯧꯖꯤꯛ ꯆꯥꯛꯆꯥ ꯇꯣꯛꯔꯛ ꯅꯨꯡꯉꯥꯏꯌꯦ ꯅꯨꯡꯉꯥꯏꯔꯝꯅꯤ ꯅꯨꯡꯉꯥꯏꯔ ꯂꯩꯒ ꯂꯩꯒꯗꯧꯅꯦ ꯀꯩꯅꯣ
ꯍꯣ
ꯀꯞꯂꯒ ꯂꯩꯁꯤꯔꯕ ꯑꯗꯨꯗꯤ ꯀꯞꯅꯤꯡꯉꯗꯤ ꯀꯞꯄꯣ ꯏꯁ ꯀꯅꯥꯅ ꯀꯞꯅꯤꯡꯕ꯭ꯔꯣ ꯅꯨ ꯅꯨꯡꯉꯥꯏꯅ ꯂꯩꯒꯦ ꯍꯥꯏꯔꯕꯨ ꯀꯅꯥꯅ ꯀꯞꯅꯤꯡꯕ꯭ꯔꯥ ꯂꯩꯕ꯭ꯔꯥꯅꯦ
ꯑꯣ
ꯅꯊꯟꯗ ꯂꯩꯔꯤꯔꯣ ꯍꯥ ꯅꯇꯣꯟꯗ ꯂꯩꯔꯤꯔꯕ ꯏꯇꯣꯝꯇꯅꯦ
ꯁꯤꯡꯒꯜꯗ ꯂꯩꯕꯅꯦ ꯍꯧꯖꯤꯛ ꯗꯕꯜ ꯇ꯭ꯔꯤꯄꯜ ꯅꯠꯇꯦ ꯂꯩꯔꯤꯖꯦ
ꯑꯗꯨꯅ ꯐꯩ
ꯐꯩ ꯀꯣꯛ ꯃꯆꯥꯁꯤꯗ ꯒ꯭ꯌꯥꯟ ꯊꯣꯛꯄ꯭ꯔꯥ ꯍꯥꯏꯅꯀꯣ ꯅꯨꯡꯁꯤꯠ
ꯏꯁ
ꯑꯁꯦꯡꯕ ꯂꯧꯔꯒ ꯈꯜꯂꯤꯕꯅꯤ
ꯆꯥꯛꯗꯤ ꯆꯥꯗꯣꯔꯕꯣ ꯅꯪꯕꯣ ꯆꯥꯔꯦ ꯅꯣꯏꯗꯤ ꯑꯩꯁꯨ ꯆꯥꯔꯦ
ꯑꯣ
ꯀꯔꯤ ꯏꯟꯁꯥꯡ ꯌꯣꯠꯄꯤꯔꯕꯣ ꯅꯪꯗꯤ
ꯉꯁꯤꯖꯦ ꯏꯔꯣꯝꯕ ꯆꯥꯏ
ꯑꯁ ꯉꯥꯔꯧꯗꯤ ꯌꯥꯎꯗ꯭ꯔꯥꯕꯣ
ꯑꯥꯎ
ꯏꯔꯣ ꯀꯩ ꯆꯥꯔꯒꯦ ꯈꯣꯡꯗ꯭ꯔꯨꯝ ꯆꯝꯐꯨꯠꯀ ꯊꯔꯣꯏ ꯉꯧꯕꯒ ꯏꯁ‌ ꯍꯥꯎꯏ‌ ꯑꯗꯨꯗꯤ ꯀꯔꯝꯕꯔꯣ ꯍꯥꯎꯔꯦꯕꯣ ꯈꯣꯡꯗ꯭ꯔꯨꯝꯂꯣ ꯊꯔꯣꯏꯔꯣ ꯍꯥꯎꯋꯦ ꯍꯥꯎ ꯍꯥꯎꯋꯦ ꯍꯥꯏꯁꯤꯕꯣ
ꯊꯔꯣꯏ
ꯊꯔꯣꯏ ꯗꯣ ꯑꯩ ꯆꯥꯗꯤ
ꯊꯔꯣꯏꯗꯣ ꯑꯩ ꯆꯥꯗꯦꯕ
ꯆꯥꯗꯤꯌ‌ꯦ
ꯆꯥꯗꯤꯌ‌ꯦ ꯍꯣꯏꯅꯦ
ꯀꯩꯒꯤ
ꯀꯩꯒꯤ ꯈꯪꯗꯦ ꯆꯥꯅꯤꯡꯗꯕꯒꯤ ꯏꯁ ꯊꯔꯣꯏꯗꯤ ꯕꯦꯁ ꯇꯨꯅ‌ꯦ ꯒꯤ ꯆꯥꯗꯕ ꯑꯉꯥꯡ ꯑꯣꯏꯕ ꯃꯇꯝꯗ ꯆꯥꯏ ꯑꯗꯨ ꯍꯨꯖꯤꯛꯇꯤ ꯑꯍꯟ ꯑꯣꯏꯕꯩꯔ ꯆꯥꯅꯤꯡꯗꯦ
ꯑꯁ ꯅꯪ ꯃꯥꯡꯈꯤꯗꯨꯗꯤ
ꯏꯆꯝ ꯆꯝꯅ ꯆꯝꯐꯨꯠꯗꯣ ꯆꯝꯂꯕ ꯆꯝꯐꯨꯠꯗꯣ ꯍꯦꯛꯇ ꯌꯣꯠꯊꯕꯅꯦ
ꯑꯗꯨꯅ ꯍꯦꯟꯅ ꯍꯦꯜꯗꯤꯗꯤ ꯑꯣꯏꯕꯅꯦ
ꯕꯅꯦ ꯎꯝ ꯌ‌ꯣꯠꯄꯗꯤ ꯈꯔꯗꯤ ꯋꯥꯍꯦ
ꯑꯗꯨ ꯌꯣꯠꯄ ꯅꯨꯡꯉꯥꯏ ꯑꯗꯨ ꯅꯪ‌ꯅ ꯆꯥꯗ ꯕꯒꯤꯅ‌ꯦ ꯑꯗꯨꯅꯦ ꯑꯗꯨꯕꯨꯍꯦ ꯑꯀꯪꯕꯗꯤ ꯌꯥꯎ ꯑꯩꯒꯤ ꯆꯥꯕꯗꯣ ꯏꯁ ꯌꯥꯎꯕꯔ‌ꯣ ꯑꯀꯪꯕꯗꯣ ꯂꯧꯊꯣꯑꯔꯒ ꯆꯥꯕꯒꯤ ꯆꯥꯕꯅꯦ ꯅꯠꯇꯗꯤ ꯌꯣꯠꯄꯗ ꯀꯃꯥꯏꯅ ꯌꯣꯠꯄ ꯌꯥꯒꯦꯔꯣ
ꯑꯥ
ꯀꯩꯒꯤ ꯅꯊꯜꯗ ꯂꯩꯔꯤꯅꯣ
ꯅꯊꯟꯗ ꯀꯩꯒꯤ ꯂꯩꯔꯤꯅꯣꯕ
ꯋꯥ ꯉꯥꯡꯕ ꯃꯇꯝꯗ ꯃꯤꯒꯤ ꯃꯈꯣꯟꯒꯥꯖ‌ꯦ ꯇꯥꯅꯤꯡꯗꯕ ꯑꯩꯗꯤ ꯍꯦꯛꯇꯕ
ꯑꯣ
ꯊꯕꯛ ꯇꯧꯕ ꯃꯇꯝꯗ ꯃꯈꯣꯟ ꯇꯥꯍꯟꯕ ꯌꯥꯗꯦ ꯑꯩꯗꯤ ꯗꯨꯝ ꯇꯨꯃꯤꯟ ꯇꯨꯃꯤꯟꯅ ꯊꯕꯛ ꯇꯧꯖꯕꯅ‌ꯦ ꯑꯩꯗꯤ
ꯐꯔ‌ꯦ ꯐꯔꯦ ꯑꯗꯨꯅ ꯍꯨꯖꯤꯛ ꯀꯩ ꯇꯧꯗꯣꯏꯕ ꯑꯗꯨꯗꯤ
ꯍꯨꯖꯤꯛꯇꯤ ꯈꯪꯗ꯭ꯔꯤ ꯅꯨꯄꯥꯅꯤꯅ ꯈꯨꯗꯛ ꯈꯨꯗꯛꯇ ꯂꯥꯛꯄꯗꯨ ꯗꯨꯝ ꯅꯈꯣꯏꯗꯤ ꯇꯧꯒꯟꯕ
ꯈꯨꯗꯛ ꯈꯨꯗꯛꯇꯅ‌ꯦ ꯑꯩꯈꯣꯏꯗꯤ ꯄ꯭ꯂꯥꯟ ꯂꯩꯇꯦ ꯑꯩꯒ‌ꯣꯏꯗꯤ
ꯗ‌ꯣ ꯑꯗꯨꯅ ꯕꯦꯁ ꯅꯤ ꯄꯂꯥꯁ ꯊꯝ ꯄ꯭ꯂꯥꯟ ꯊꯝꯕꯁꯨ ꯐꯠꯇꯕꯅꯦ ꯐꯠꯇꯕꯅꯦ
ꯕꯅ‌ꯦ ꯄ꯭ꯂꯥꯟ ꯊꯝꯕꯗꯤ ꯐꯥꯏꯗ ꯅꯪ ꯁꯨ ꯋꯔꯥꯛ ꯇꯧꯔꯗꯤ ꯑꯗꯨꯅꯦ ꯇꯧꯍꯟ ꯀꯩ ꯀꯩꯅꯣ ꯊꯣꯛꯒꯜꯂꯦꯕ ꯗꯨꯝ ꯅꯨꯡꯉꯥꯏꯗ‌ꯦꯕ ꯑꯦꯛꯁꯥꯏꯃꯦꯟ ꯂꯩꯇꯦꯕ
ꯍꯣꯏ ꯍꯣꯏ
ꯍꯣꯏ ꯈꯨꯗꯛ ꯈꯨꯗꯛ ꯇꯧꯊꯣꯛꯄꯁꯤꯅ ꯍꯦꯛꯇ ꯑꯔꯣꯏꯕꯤ ꯅꯨꯡꯉꯥꯏꯕꯤꯅꯦꯕ
ꯎꯝ ꯅꯨꯡꯉꯥꯏꯕꯅꯦ ꯑꯗꯨꯅ
ꯑꯗꯨꯅ ꯍꯧꯖꯤꯛ ꯈꯨꯗꯛꯇ ꯅꯪ ꯈꯪꯍꯟꯗꯕꯤꯗ ꯅꯪꯕꯨ ꯎꯅꯥꯕ ꯂꯥꯛꯄꯒꯨꯝꯕꯀꯣ ꯍꯦꯛꯇꯥ ꯅꯪꯁꯨ ꯈꯪ ꯈꯡꯈꯪ ꯈꯪꯗꯅꯥ
ꯎꯝ
ꯅꯪ ꯍꯧꯖꯤꯛ ꯇꯨꯝꯂꯤꯕ ꯃꯇꯝꯗ ꯑꯩꯅ ꯇꯨꯝꯃꯤꯟ ꯆꯪꯂꯥꯒ ꯀꯩꯗꯧꯔꯤꯅꯣ ꯍꯪꯅꯔꯗꯤ ꯅꯪ ꯅꯨꯡꯉꯥꯏꯔꯣꯏꯗ꯭ꯔꯣ ꯑꯗꯣ
ꯑꯥꯎ ꯐꯔꯅꯤ ꯑꯗꯨꯅ
ꯈꯪꯄ꯭꯭ꯔꯦꯛꯀ ꯈꯪꯗꯧ ꯃꯥꯂꯦꯍꯦ ꯅꯪꯖꯦ
ꯑꯣ ꯎꯝ
ꯏꯁꯤꯡ ꯂꯧꯊꯣꯛꯑꯣ ꯍꯣꯖꯤꯛ ꯑꯩꯅ ꯅꯣꯏ ꯌꯨꯝ ꯂꯥꯛꯔꯦ ꯃꯄꯥꯟ ꯐꯝꯔꯤꯌꯦ ꯀꯥꯏ ꯍꯥꯏꯔꯗꯤ
ꯏꯁ ꯌꯨꯝꯗ ꯂꯩꯇꯦ ꯍꯨꯏꯠ ꯑꯩꯁꯦ ꯑꯩꯈꯣꯏꯗꯤ ꯅꯪ ꯂꯥꯛꯄ ꯌꯥꯔꯣꯏ
ꯑꯦ ꯍꯥꯏ ꯋꯥꯅꯤꯍꯦ
ꯍꯦ ꯍꯦ ꯑꯥ ꯀꯩ ꯀꯩ ꯇꯧꯔꯤꯅꯣ ꯅꯪꯗꯤ
ꯃꯁꯇꯔ ꯇꯧꯔꯤꯌꯦ ꯃꯁꯇꯔ
ꯑꯣ
ꯌꯨꯅꯦꯔꯕꯔꯁꯇꯤꯗ
ꯑꯆꯥ
ꯅꯪꯗꯤ ꯀꯩ ꯇꯧꯕ ꯃꯥꯥꯟꯒꯦ ꯅꯪꯁꯦ ꯂꯥꯏꯔꯤꯛ ꯇꯝꯂꯝꯒꯗꯕꯗꯤ ꯃꯥꯂꯦꯗ
ꯍꯥ
ꯂꯥꯏꯔꯤꯛ ꯇꯝꯂꯝꯕꯗꯤ ꯑꯣꯏꯔꯝꯒꯅꯤꯗ ꯅꯪꯁꯨ ꯇꯝꯕ꯭ꯔꯣ
ꯇꯝꯃꯦ
ꯇꯝꯃꯦ ꯀꯔꯤ ꯇꯝꯒꯥꯏꯔꯤꯅꯣ ꯅꯪꯕꯣ
ꯑꯩꯗꯤ ꯅꯔꯁꯤꯡ ꯇꯝꯃꯤꯅꯦ
ꯕꯤ ꯑꯦꯁ ꯁꯤꯔꯣ ꯕꯤ ꯑꯦꯁ ꯁꯤ ꯅꯠꯇꯦ
ꯎꯝ
ꯑꯩꯈꯣꯏ ꯁꯅꯥ ꯂꯩꯕꯥꯛꯇꯔꯣ ꯅꯠꯇ꯭ꯔꯒ ꯃꯄꯥꯟꯗꯔꯣ ꯏꯝꯐꯥꯜꯗ ꯑꯣ ꯑꯩ ꯈꯣꯡꯒꯨꯝꯕ ꯁꯣꯛꯄ ꯃꯇꯝꯗ ꯅꯪ ꯐꯖꯅ ꯁꯦꯝꯕꯤꯕ ꯇꯥꯔꯦꯍꯦ ꯅꯪ ꯅꯥꯔꯁ ꯂꯣꯏꯕ ꯃꯇꯝꯗ
ꯑꯧ ꯇꯧꯕꯤꯒꯦ
ꯁꯦꯕꯥ ꯈꯔ ꯇꯧꯔꯒ ꯄꯩꯁꯥ ꯄꯤꯗꯕꯤꯗ ꯍꯥꯏꯕꯥꯅꯦꯍꯦ ꯄꯩꯁꯥ ꯄꯤꯔꯗꯤ ꯍꯥ ꯍꯥ ꯍꯥ ꯌꯥꯔꯦ ꯄꯩꯁꯥ ꯄꯤꯗꯕꯤꯗ ꯐ꯭ꯔꯤꯗ ꯇꯧꯕ ꯌꯥꯗꯦ ꯑꯁ ꯅꯪꯁꯦ ꯎꯝ ꯄꯩꯁꯥ ꯍꯥꯛꯇ ꯂꯧ ꯐ꯭ꯔꯤꯗ ꯇꯧꯕꯤꯗꯥꯗ꯭ꯔꯦ ꯇꯧꯒꯗꯕ ꯂꯩꯌꯦꯗ ꯄꯩꯁꯥ ꯄꯥꯝꯕꯥꯖꯦ ꯍꯧꯖꯤꯛꯁꯦ ꯑꯁ
ꯎ
ꯄꯩꯁꯥꯗ ꯍꯤꯡꯖꯔꯒꯦ ꯑꯁꯤꯅꯦ ꯅꯪꯁꯦ
ꯑꯥꯎ
ꯑꯥꯎ ꯍꯦꯛꯇ ꯄꯩꯁꯥ ꯄꯤꯗ꯭ꯔꯗꯤ ꯍꯦꯛ ꯊꯕꯛ ꯇꯧꯔꯣꯏꯁꯤꯅꯦꯕ
ꯑꯧ ꯃꯥꯅꯦ
ꯂꯣꯏꯔꯦꯍꯦ ꯁꯩꯇꯥ ꯈꯣꯏꯅꯤ ꯇꯤꯟꯅꯔꯁꯦ ꯀꯅꯥꯗ꯭ꯔꯦꯗ ꯑꯗꯣ ꯈꯣꯏꯅꯤ ꯈꯪꯅꯔꯤꯁꯦ ꯑꯁ ꯀꯩꯁꯨ ꯀꯥꯏꯗꯝ ꯑꯣ ꯀꯩꯁꯨ ꯑꯣꯏꯔꯝꯗ꯭ꯔꯦꯕꯣ
ꯑꯉꯥꯡ ꯑꯣꯏꯕ ꯃꯇꯝꯗ ꯑꯩꯅ ꯂꯨꯞ ꯅꯪꯅ ꯑꯆꯥꯄꯣꯠ ꯀꯥꯖꯦ ꯆꯝꯃꯥ ꯂꯨꯄꯥ ꯃꯉꯥꯒꯤ ꯂꯩꯕꯤꯕꯒꯥꯁꯦ ꯑꯗꯨꯗꯗꯤ ꯗꯨꯝ ꯅꯪ ꯑꯩ ꯄꯩꯁꯥ ꯅꯤꯗꯕꯅꯤꯀꯣ
ꯑꯗꯨꯕꯨ ꯍꯨꯖꯤꯛꯀꯥꯟꯗꯤ ꯃꯃꯥꯡꯒ ꯅꯥ ꯅꯍꯥꯟꯒ ꯍꯧꯖꯤꯛꯀꯥꯟꯗꯤ ꯃꯥꯟ ꯃꯥꯟꯅꯗ꯭ꯔꯦꯅ
ꯑꯩꯅ ꯂꯨꯄꯥ ꯃꯉꯥꯟ ꯃꯉꯣꯟꯗ ꯂꯩꯕꯤꯈꯤꯕꯗꯣ ꯑꯩꯗꯤ ꯑꯃꯨꯛꯀ ꯁꯤꯛ ꯑꯥ ꯑꯩ ꯑꯃꯨꯛꯀ ꯁꯤꯛ ꯊꯧꯔꯒꯅꯦꯀꯣ
ꯑꯣ ꯌꯥꯏ
ꯑꯣ ꯌꯥꯏ ꯌꯥꯏ ꯅꯪꯒꯤ ꯇꯣꯂꯣꯞ ꯍꯦꯛ ꯐꯪꯕ ꯃꯇꯝꯗ ꯑꯩꯒꯤ ꯑꯦꯀꯥꯎꯟꯗ ꯊꯥꯔꯛꯎꯗꯝꯅꯦ ꯅꯪ ꯑꯗꯨꯗꯣ ꯑꯩ ꯀꯥꯎꯔꯔꯣꯏ ꯗꯣ ꯎꯝ ꯊꯥꯔꯛꯀꯦ ꯊꯥꯔꯛꯀꯦ ꯁꯦꯟꯊꯣꯏꯗꯨꯒ ꯌꯥꯎꯔꯗꯤ ꯆꯍꯤ ꯌꯥꯝ ꯀꯨꯏꯔꯦ ꯂꯨꯄꯥ ꯂꯤꯁꯤꯡ ꯃꯉꯥ ꯑꯣꯏꯔꯅꯤꯕꯣ
ꯑꯩ ꯑꯩꯒꯤ ꯀꯩꯅꯣ ꯊꯥꯝ ꯃꯥꯒꯤ ꯇꯣꯂꯣꯞ ꯊꯥꯔꯒꯦ ꯅꯪꯉꯣꯟꯗ ꯂꯤꯁꯤꯡ ꯃꯉꯥꯗꯨ
ꯍꯦꯛ ꯅꯪ ꯁꯣꯏꯔꯕ ꯅꯪ ꯅꯪ ꯌꯨꯝꯗ ꯂꯥꯛꯑꯔꯦ ꯅꯪ ꯅꯣꯏ ꯕꯕꯥ ꯇꯝꯅ ꯊꯧꯕ ꯂꯥꯛꯅꯤ ꯅꯣꯏ ꯅꯃꯥꯗꯨꯗ
ꯑꯣ ꯌꯥꯏ ꯌꯥꯏ
ꯀꯔꯤ ꯃꯔꯝꯒꯤ ꯍꯥꯏꯔꯗꯤ ꯍꯦꯛꯇ ꯑꯩ ꯅꯥꯕ ꯃꯇꯝꯗ ꯄꯩꯁꯥ ꯅꯤꯕ ꯑꯗꯨꯒꯤ ꯑꯩꯖꯨ ꯑꯩꯖꯨ ꯇꯧꯕꯤꯕꯗꯣ ꯑꯃꯨꯛꯀ ꯁꯤꯡꯉꯣ ꯍꯥꯏꯅ ꯂꯥꯛꯄꯅꯦ ꯍꯥꯏꯅꯀꯣ ꯆꯍꯤ ꯀꯌꯥꯗꯤ ꯋꯥꯠꯂꯤꯕ꯭ꯔꯣ ꯅꯪ ꯇꯝꯃꯤꯗꯨꯕꯣ
ꯑꯝꯃꯥ ꯑꯝ
ꯑꯃ ꯋꯥꯠꯂꯤ ꯆꯍꯤ ꯑꯍꯨꯝꯂꯣ ꯑꯅꯤꯔꯣ
ꯑꯍꯨꯝ
ꯑꯍꯨꯝ ꯑꯣ ꯆꯍꯤ ꯑꯅꯤ ꯂꯣꯏꯔꯦꯕ ꯗꯨꯗꯤ ꯎꯝ ꯂꯣꯏꯗꯣꯔꯦ ꯑꯗꯨ ꯂꯣꯏꯔꯒ ꯑꯁꯤꯗ ꯑꯁꯤꯗ ꯇꯧꯒꯦ ꯍꯥꯏꯕ꯭ꯔꯣ ꯅꯠꯇ꯭ꯔꯒ ꯃꯄꯥꯟꯗ ꯇꯧꯕ ꯆꯠꯀꯦ ꯍꯥꯏꯔꯤꯔꯣ
ꯈꯪꯗꯦꯗ ꯑꯃꯨꯛꯀ ꯇꯝꯈꯤꯒꯦꯅ ꯈꯜꯂꯤꯅꯦ
ꯃꯄꯥꯟꯗ ꯃꯄꯥꯟꯗ ꯆꯠꯂꯣ
ꯌꯦꯡꯒꯦ
ꯌꯦꯡꯒꯦ ꯃꯄꯥꯟꯗꯅ ꯑꯩꯈꯣꯏ ꯀꯣꯛꯇꯥꯡꯕ ꯍꯦꯟꯅ ꯐꯪꯒꯅꯤ ꯀꯣꯛꯇꯥꯡ
ꯑꯥꯎ
ꯈꯣꯏ ꯀꯣꯛꯇꯥꯡ ꯈꯣꯏ ꯅꯪꯅ ꯅꯤꯔꯤꯗꯣ ꯑꯩꯅ ꯂꯨꯄꯥ ꯃꯉꯥ ꯅꯤꯔꯤꯕꯒꯨꯝꯅ ꯑꯗꯨꯗꯣ
ꯑꯥ
ꯑꯗꯨ ꯌꯥꯝꯗ꯭ꯔꯣ ꯌꯥꯝꯔꯣꯏꯗ꯭ꯔꯣ ꯅꯪ ꯅꯨꯡꯉꯥꯏꯔꯣꯏꯗ꯭ꯔꯣ
ꯎꯝ ꯃꯥꯅꯦ ꯃꯥꯅꯦ
ꯑꯩꯅ ꯍꯦꯛ ꯂꯤꯁꯤꯡ ꯃꯉꯥꯗꯤ ꯀꯩꯁꯨ ꯑꯣꯏꯔꯝꯃꯣꯏꯕ ꯑꯗꯨꯒꯨꯝꯕ ꯃꯌꯦꯛꯇꯣ ꯅꯠꯇ꯭ꯔꯣ ꯂꯨꯄꯥ ꯃꯉꯥ ꯅꯤꯒꯗꯕꯖꯦ ꯂꯥꯛ ꯃꯉꯥ ꯈꯔ ꯄꯤꯔꯛꯀꯦ ꯍꯥꯏꯅ ꯑꯁ ꯅꯣꯛꯇꯨ ꯅꯣꯛꯑꯒ ꯄꯤꯔꯛꯀꯗꯧ ꯃꯥꯜꯂꯦꯍꯦ
ꯎꯝ ꯄꯤꯔꯛ
ꯄꯤꯔꯛꯀꯅꯤ ꯄꯤꯔꯛꯀꯅꯤ ꯑꯗꯨ ꯋꯥꯅꯤꯗ ꯃꯄꯥꯗ ꯇꯧꯊꯣꯛ ꯇꯧꯊꯣꯛ ꯍꯥꯏꯔꯒ ꯃꯄꯥꯟ ꯍꯥꯏꯕꯁꯤ ꯑꯈꯣꯏ ꯂꯩꯔꯤꯕ ꯃꯥꯂꯦꯝꯒꯤ ꯑꯁꯤ ꯑꯈꯣꯏ ꯒꯤ ꯅꯠꯇꯦ ꯍꯥꯏꯗꯤ ꯃꯄꯥꯟ ꯍꯥꯏꯗꯤ ꯑꯥ ꯃꯄꯥꯟꯗ
ꯑꯥꯎ
ꯑꯈꯣꯏ ꯀꯣꯛꯇꯥꯡꯕꯗꯣ ꯑꯣꯏꯗꯕ ꯃꯐꯝꯗ
ꯎꯝ ꯅꯡꯒꯤ
ꯅꯪꯒꯤ ꯄꯩꯁꯥ ꯄꯤꯅꯤꯉꯥꯢ ꯊꯕꯛꯇꯨ ꯇꯧꯔꯒꯦ ꯑꯩ ꯑꯗꯨꯅꯤ ꯅꯪꯅ ꯍꯦꯛꯇ ꯇꯧꯅꯤꯡꯗ꯭ꯔꯦ ꯂꯥꯏꯔꯤꯛ ꯄꯥꯅꯤꯡꯗ꯭ꯔꯦ ꯍꯥꯏꯕ ꯃꯇꯝꯗ ꯑꯩꯒꯤ ꯁꯦꯜꯁꯤ ꯄꯩꯁꯥ ꯂꯩꯔꯤ ꯍꯥꯏꯕꯗꯣ ꯑꯗꯣ ꯍꯦꯛ ꯅꯤꯡꯁꯤꯡꯕ ꯃꯇꯝꯗ ꯐꯖꯅ ꯇꯧꯋꯣ ꯑꯗꯣ
ꯑꯗꯨꯅꯦ ꯅꯪꯒꯤ ꯄꯩꯁꯥꯁꯤꯅ
ꯄꯩꯁꯥ ꯁꯤꯡꯕ ꯈꯜꯂꯒ ꯑꯩ ꯃꯣꯇꯤꯚꯦꯠ ꯇꯧꯔꯦ ꯏꯁꯥꯕꯨ ꯑꯗꯨꯅꯦ ꯑꯩ ꯁꯤꯡꯗꯕ ꯌꯥꯗꯦ ꯍꯥꯏꯕ ꯈꯔ ꯊꯧꯅꯥ ꯂꯩꯌꯨ ꯀꯩꯗꯧꯔꯒꯦ ꯑꯁ ꯅꯠꯇ꯭ꯔꯣ
ꯃꯥꯅꯤ ꯃꯥꯅꯤ
ꯊꯥꯎꯅ ꯍꯥꯞꯖꯤꯜꯂꯤꯅꯦ ꯅꯣꯏ
ꯅꯪꯗꯤ ꯃꯥꯁꯇꯔ ꯂꯣꯏꯔꯒ ꯀꯩ ꯇꯧꯗꯣꯏꯕ
ꯗꯣꯢꯕꯥ ꯃꯥꯁꯇꯔ ꯑꯦꯛꯖꯥꯝ ꯊꯥꯗ꯭ꯔꯦꯗꯥ ꯑꯩ ꯍꯨꯖꯤꯛ ꯁꯤꯀꯦꯟ ꯁꯤꯃꯤꯖꯗ ꯂꯩꯕꯖꯤ ꯑꯦꯛꯖꯥꯝ ꯂꯩꯔꯤꯕꯅꯤ ꯑꯩ ꯊꯥꯗꯦ ꯊꯥꯕ ꯆꯠꯇꯦ ꯎꯝ ꯅꯣꯢꯒꯤ ꯄꯩꯁꯥꯗꯣ ꯐꯪꯉꯗꯤ ꯄꯩꯁꯥ ꯇꯥꯟꯗ꯭ꯔꯁꯨ ꯌꯥꯔꯦ ꯀꯩꯅꯣ ꯑꯗꯨ ꯍꯦꯛꯇ ꯆꯥꯊꯣꯛꯑ ꯂꯣꯏꯔꯦ ꯀꯩꯅꯣ
ꯑꯅꯦ ꯑꯩꯒꯤ ꯄꯩꯁꯥꯅ ꯅꯪ ꯆꯍꯤ ꯀ꯭ꯌꯥ ꯍꯤꯡꯕ ꯉꯝꯒꯗ꯭ꯔꯣ
ꯊꯥ ꯈꯨꯗꯤꯡ ꯄꯤꯔꯛꯒꯗꯧꯅꯦ ꯀꯩꯅꯣ ꯅꯪ
ꯥꯥꯊꯥ ꯈꯨꯗꯤꯡ ꯅꯤꯔ ꯂꯣꯏꯔꯦ
ꯊꯥ ꯈꯨꯗꯤꯡ ꯊꯥꯔꯁꯨ ꯅꯪ ꯊꯥ ꯑꯃ ꯍꯤꯡꯕ ꯉꯝꯃꯣꯏ ꯑꯗꯨꯁꯨ
ꯅꯠꯇꯦ ꯊꯥ ꯑꯃ ꯊꯥ ꯈꯨꯗꯤꯡꯒꯤ ꯑꯗꯨꯝ ꯑꯃ ꯊꯥꯔꯗꯤ ꯌꯥꯏꯗ ꯆꯝꯐꯨꯠꯇꯗꯥ ꯆꯥ ꯂꯩꯔ ꯂꯩ ꯂꯣꯏꯔꯦ ꯀꯩꯅꯣ
ꯑꯥ ꯆꯝꯐꯨꯠ ꯑꯣꯏꯅ ꯆꯥꯔ ꯂꯩꯔꯣ
ꯎꯝ ꯈꯣꯡꯗ꯭ꯔꯨꯝꯒꯨꯝꯕ ꯁꯧ ꯒ꯭ꯔꯤꯒꯨꯝꯕ ꯑꯥꯂꯒꯨꯝꯕ ꯈ꯭ꯔ ꯑꯂꯨ ꯀꯦ ꯖꯤ ꯑꯃ ꯂꯧꯕꯗꯨ ꯍꯞꯇꯥ ꯑꯃꯒꯨꯝꯕ ꯆꯥꯔꯂꯣꯏꯔꯦ
ꯏꯁ
ꯌꯥꯝ ꯉꯝꯃꯦ ꯑꯗꯨꯗꯤ ꯉꯝꯕꯅꯤ ꯑꯩꯗꯤ
ꯎꯝ ꯑꯩꯈꯣꯏꯗꯤ ꯑꯗꯨꯒꯨꯝꯕꯗꯨ ꯍꯤꯡꯕ ꯉꯝꯃꯣꯏ
ꯉꯝꯃꯣꯢ ꯑꯗꯨꯅꯦ ꯍꯤꯡꯕ ꯉꯝꯂꯣꯏ ꯍꯥꯏꯕ ꯃꯇꯝꯗ ꯑꯃꯨꯛꯀ ꯑꯗꯨ ꯑꯗꯨ ꯑꯗꯨꯅꯦ ꯍꯦꯟꯅ ꯊꯥꯖꯤꯜꯂꯑꯣ ꯑꯃꯒ ꯍꯥꯏꯔ ꯂꯣꯏꯔꯦ ꯑꯗꯨꯅ
ꯔꯣꯡꯅ ꯆꯠꯈ꯭ꯔꯦ ꯅꯨꯡꯉꯥꯏꯅ ꯑꯩꯒꯤ ꯄꯩꯁꯥ ꯆꯥꯊꯣꯛꯄꯅꯤ ꯅꯪꯅ
ꯑꯗꯨꯅꯦ ꯑꯣ ꯅꯪ ꯕꯔꯥ ꯂꯩꯕ꯭ꯔꯣ ꯅꯠꯇ꯭ꯔ ꯑꯩꯔꯣ
ꯑꯥꯎ
ꯑꯩ ꯑꯗꯨꯅꯦ ꯍꯧꯖꯤꯛ ꯍꯥꯏꯔꯤꯗꯣ ꯈꯪꯗ꯭ꯔꯤꯑꯕ ꯈꯨꯗꯛ ꯈꯨꯗꯛꯇꯗ ꯄ꯭ꯂꯥꯟ ꯂꯥꯛꯄꯗꯣ